ꯑ
ꯏꯕ꯭ꯔꯣ
ꯋꯥ ꯄꯀꯁ
ꯔꯕꯤ ꯆꯠꯄ꯭ꯔꯣ ꯅꯪꯁꯨ ꯋꯥꯋꯀꯤꯡ ꯆꯠꯄ꯭ꯔꯣ
ꯑꯩꯔꯣ ꯆꯠꯠꯇꯍꯦ
ꯆꯠꯇꯦ ꯑꯗꯨꯝ ꯌꯨꯝꯗ ꯂꯩꯕ꯭ꯔꯥ
ꯂꯑꯌꯦ ꯍꯥꯏꯗꯤꯦ
ꯏꯟꯁꯥꯡ ꯊꯣꯡꯉ ꯂꯩꯕ꯭ꯔꯥꯅꯦ
ꯊꯣꯡꯕ ꯍꯥꯎꯗ꯭ꯔꯤꯌꯦ
ꯎꯝ ꯀꯔꯤ ꯀꯔꯤ ꯑꯦꯟꯁꯥꯡ ꯊꯣꯡꯉꯅꯤ ꯍꯥꯏꯕ
ꯑꯩ ꯁꯀ꯭ꯋꯥꯁ ꯀ ꯀ ꯀꯥꯏ ꯈꯪꯔꯦ ꯃꯤꯛꯆꯔ ꯑꯣꯏꯅ ꯊꯣꯡꯉꯒ ꯉꯁꯤꯗꯤ
ꯑ ꯑꯗꯨ ꯑꯗꯨꯅ ꯑꯗꯨꯅ ꯍꯦꯟꯅ ꯍꯥꯎꯋꯤꯅꯦ ꯅꯪꯒꯤ ꯆꯝꯊꯣꯡ ꯊꯣꯡꯝꯕꯗꯨꯅꯀꯣ
ꯎꯝ
ꯑꯌꯨ ꯑꯌꯨ ꯎꯝ ꯃꯁꯤ ꯣꯜ ꯑ ꯌꯦꯒꯅꯦ
ꯉ ꯔꯥꯎꯟ ꯑꯣꯐ ꯁꯤꯛꯁꯇꯤꯟꯗꯗꯤ ꯂꯩꯒꯅꯤ
ꯑꯥ ꯑꯗꯨꯗꯤ ꯁꯤꯛꯁꯇꯤꯟꯗꯤ ꯐꯖꯔꯅꯤꯅ ꯑꯗꯨꯗꯤ ꯑꯀꯟꯕ ꯉꯥꯛꯇ ꯑꯗꯨꯒꯤ ꯉꯝꯅꯤꯡꯉꯥꯏ ꯍꯣꯠꯅꯕ
ꯍꯣꯏ ꯍꯛ ꯄꯥꯏꯀ꯭ꯔꯨꯛ ꯃꯣꯏꯁꯨ ꯑꯃꯨꯛ ꯇꯥꯎꯔꯅꯤ ꯑꯩꯉ ꯅꯨꯡꯉꯥꯏꯅ ꯀꯗꯁꯤ ꯍꯧꯖꯤ ꯀ ꯈꯩꯅ ꯊꯦꯡꯉꯅ ꯇꯧꯕꯅꯤ
ꯑꯥ ꯎꯝ ꯎꯝ ꯑꯥ ꯊꯅ ꯊꯩꯅ ꯇꯥꯎꯤꯒꯅꯤꯅꯦ
ꯑꯅꯅꯣ ꯁꯤꯤꯗ ꯂꯧꯥꯎꯑꯣꯁ
ꯎꯝ ꯈꯪꯗꯅꯅꯦ ꯌꯥꯝ ꯂꯥꯎꯅ ꯑꯗꯨ ꯇꯧꯋꯤꯅꯦ
ꯑꯣ ꯁꯤ ꯎ ꯁꯤ ꯔꯥꯙꯅꯤ
ꯀꯔꯤꯒꯤ ꯂꯥꯎꯕ꯭ꯔꯣꯅꯣꯀꯣ ꯍꯪꯗꯦꯅꯦ ꯐꯣꯡ ꯐꯣꯡ ꯊꯤꯡꯕꯤꯒꯦ ꯊ ꯊꯣꯡꯕꯤꯗ꯭ꯔꯗꯤ ꯌꯥꯗ꯭ꯔꯦ ꯑꯌꯨꯛꯇꯗꯤ ꯏꯟꯁꯥꯡ ꯍꯧꯕ ꯆꯥꯕ꯭ꯔꯥꯅꯦ ꯉ ꯑ ꯑꯌꯨꯕꯨꯗꯤ ꯀꯔꯤ ꯉꯁꯪ ꯁꯥꯏ
ꯑꯌꯨꯛ ꯆꯥꯗꯨꯗ ꯑꯩ ꯑ ꯎꯝ ꯑꯩꯈꯣꯏ ꯅꯨꯡꯗ ꯃꯅꯥ ꯑꯃ ꯂꯩꯕꯗꯣ ꯁꯤꯡꯖꯨꯒ ꯆꯥꯕꯗꯣ
ꯑꯥ ꯑꯥ ꯑꯥ ꯑꯁ ꯑꯗꯨꯗꯤ ꯌꯥꯝ ꯍꯥꯎꯕꯅꯤꯅꯦ
ꯑꯣ ꯑꯩꯈꯣꯏꯒꯤ
ꯎꯝ
ꯃꯥ ꯍꯥꯞ꯭ꯔꯒ ꯀꯣ ꯆꯥꯛ ꯏꯔꯣꯟꯕ ꯑꯃ ꯏꯔꯣꯝꯕ ꯏ ꯆ ꯏꯟꯃ
ꯀꯩꯅꯣꯒꯤ ꯁꯤꯡꯖꯨꯗ ꯍꯥꯞꯄ ꯃꯅꯥꯗ
ꯑꯥ
ꯏꯔꯣꯝꯕꯁꯨ ꯌꯥꯝ ꯍꯥꯎꯋꯦ ꯆꯥꯕꯗꯨꯀꯣ ꯑꯁ
ꯑꯣ ꯑꯩꯗꯤ
ꯎꯝ
ꯆꯥꯗ꯭ꯔꯤꯗ ꯆꯥꯕꯗꯤ ꯏꯔꯣꯟꯕꯗꯤ
ꯑꯗꯨꯒꯤ ꯐꯨꯠꯇꯕꯤꯗꯀꯣ ꯑꯩꯈꯣꯏꯅ ꯐ꯭ꯔꯦꯁꯇ ꯏꯁꯤꯡ ꯏꯁꯤꯡꯗ ꯆꯥꯝꯊꯣꯛꯔꯒ ꯃꯆꯥ ꯃꯆꯥꯥ ꯀꯣ ꯌꯥꯝ ꯌꯥꯝ ꯄꯤꯛꯄꯗꯤ ꯌꯥꯗꯦ ꯑꯗꯨꯒꯤ ꯑꯩꯈꯣꯏꯅ ꯆꯥꯛ ꯆꯥꯕ ꯅꯨꯡꯉꯥꯏꯕ ꯀꯩꯅꯣꯒꯤ ꯀꯩꯅꯣꯒꯤ ꯑꯗꯨꯒꯤ ꯀꯩꯅꯣꯒꯤꯗ ꯀꯛꯂꯒ ꯁꯔꯊꯤꯀ ꯍꯋꯦ ꯑꯗꯨꯣ ꯑꯗꯨꯣ
ꯑꯣ ꯑꯩꯗꯤ ꯇꯦꯖꯄꯨꯗꯤ ꯇꯧꯗ꯭ꯔꯤꯗ ꯇꯧꯒꯦ ꯅꯣꯡꯃ ꯇꯧꯒꯦ ꯅꯣꯡꯃ ꯇꯧꯔꯒ ꯍꯥꯎꯔꯗꯤ ꯑꯃꯨꯛꯀ ꯍꯩꯕꯤꯒꯦꯅꯤ ꯅꯪꯅ ꯍꯪꯉꯛꯕꯗꯣ ꯑꯍꯥꯎꯋꯦ ꯍꯥꯏꯅ
ꯑ ꯑꯗꯨ ꯑꯁ ꯑꯗꯨꯗꯤ ꯌꯥꯝ ꯍꯥꯎꯕꯅꯦ ꯑꯗꯨꯗꯤ ꯁꯤꯡꯖꯁꯨ ꯁꯤꯡꯖꯨꯗꯨꯁꯨ ꯍꯥꯎꯕꯅꯤꯅꯀ ꯀꯩꯅꯣꯒꯤ ꯁꯤꯡꯖꯨꯗꯨꯁꯨ ꯍꯥꯎꯕꯅꯤꯅ ꯑꯗꯨꯝ ꯏꯔꯣꯝꯕꯁꯨ ꯍꯥꯎꯋꯅꯤꯅ
ꯑ ꯁꯤꯁꯤꯡꯖꯨ ꯁꯤꯁꯤꯡꯖꯨ ꯃꯅ ꯑ ꯍꯧꯖꯤꯛ ꯏꯕꯥꯅꯤ ꯍꯥꯏꯕꯗꯨꯗꯤ ꯆꯥꯎꯋꯤꯗꯅ ꯃꯅꯥꯗꯣ
ꯎꯝ
ꯃꯆꯥ ꯑꯃ ꯂꯩꯅꯦ ꯁꯤ ꯑꯩꯈꯣꯏ ꯗꯨꯀꯥꯟꯗꯁꯨ ꯑꯗꯨꯝ ꯐꯪꯕꯅꯦ ꯑꯗꯨꯒ ꯌꯦꯟꯒꯀꯣ
ꯎꯝ
ꯌꯦꯟ ꯌꯦꯟ ꯁꯤꯡꯖꯨꯒ ꯇꯧꯔꯒ ꯆꯥꯕꯗꯣ ꯑꯗꯨ ꯍꯥꯎꯕ ꯃꯥꯜꯂꯅ ꯑꯩ ꯑꯩꯁꯨ ꯁꯥꯦ ꯑꯗꯨ
ꯑꯥ
ꯑꯦꯛꯇꯤꯚꯒꯨꯝꯕꯗ ꯃꯣꯏ ꯃꯨꯛ ꯕꯥꯥꯡ ꯇꯧꯔꯒ ꯇꯧꯕꯗꯣ ꯑꯁ ꯍꯥꯎ ꯃꯥꯜꯅꯦꯃ ꯏꯁ ꯑꯥ ꯌꯦꯟꯒꯀꯣ ꯌꯦꯟꯗꯣ ꯂꯣꯏ ꯂꯣꯏ ꯐꯨꯠꯂꯅꯤꯅ ꯃꯄꯨꯝꯗꯣ
ꯑꯥ ꯃꯄ ꯑꯥ
ꯑꯗꯨꯒ ꯑꯗꯨ ꯃꯅꯥꯗꯁꯨ ꯑꯗꯨꯝ ꯍꯥꯞꯀꯗꯕ ꯍꯥꯞꯔꯒ ꯑꯗꯨꯝ ꯂꯣꯏ ꯃꯨꯜꯂꯗꯤ ꯑꯗꯨ ꯃꯅꯥꯒ ꯑꯗꯨ ꯆꯟ ꯑ ꯌꯦꯗꯨ ꯄꯨꯟꯅ ꯆꯥꯒꯗꯕ ꯑꯁ ꯌꯥꯝ ꯍꯥꯎ ꯃꯥꯜꯂꯦꯕ ꯑꯩ
ꯀꯩꯅꯣꯒꯤ ꯆꯤꯀꯟ ꯂꯣꯏꯅꯃꯛ ꯀꯩꯅꯣꯒꯤ ꯈꯣꯡꯕꯗꯨ ꯅꯪ ꯌꯥꯎꯗꯕ꯭ꯔꯣ ꯃꯄꯨꯝ ꯃꯄꯨꯝ
ꯍꯣꯏ ꯌꯥꯎ ꯌꯥꯎꯗꯦ ꯑꯩ ꯑꯩ ꯑꯩ ꯁꯤꯗꯤ ꯂꯩꯇ꯭ꯔꯤꯌꯦ ꯃꯣꯏ ꯃꯣꯏ ꯑꯩꯉꯣꯟꯗ ꯗꯤꯑꯣ ꯀꯣꯜ ꯇꯔꯥꯏ
ꯑꯥ ꯑꯥ ꯑꯗꯨꯅ ꯀꯩꯅꯣꯒꯤ ꯑꯦꯟꯁꯥꯡ ꯆꯐꯨ ꯆꯐꯨ ꯑꯆꯕꯗꯣ ꯁꯨꯃꯥꯏꯅ ꯑꯩꯈꯣꯏꯅ ꯐꯨꯠꯂꯒ ꯀꯩꯅꯣꯒꯤ ꯏꯇꯥꯎ ꯃꯊꯛ ꯃꯊꯛ ꯂꯩꯕ ꯏꯇꯧꯗꯨꯅ ꯏꯇꯧꯗꯨ ꯅꯀꯣ
ꯑ
ꯃꯥꯗꯤ ꯌꯦꯟꯁꯥꯡ ꯊꯣꯡꯅꯉꯥꯏꯗꯤ ꯏꯟꯇꯔꯦꯁ ꯌꯥꯝ ꯂꯩꯗꯅ ꯏꯇꯥꯎ ꯑꯃꯗꯣ
ꯑꯝ
ꯃꯥꯅ ꯁꯨꯃꯥꯏꯅ ꯇꯧꯁꯦ ꯁꯨꯃꯥꯏꯅ ꯇꯧꯁꯦꯅ ꯃꯥꯅ ꯃꯥꯅ ꯎꯖꯥ ꯇꯧꯔꯒ ꯐꯨꯗꯤꯑꯕ ꯃꯄꯨꯝ ꯄꯂꯥꯞꯇ꯭ꯔꯣ
ꯃꯆꯥꯥ ꯑꯦꯇꯀ ꯃꯨꯟꯕ ꯂꯨꯏ ꯃꯨꯟꯕ ꯈꯔ ꯋꯥꯕꯅꯦ ꯑꯗꯣ
ꯎꯝ ꯅꯣꯏ ꯇꯧꯋꯦ ꯑꯪ ꯑꯆꯕꯗ ꯑꯆꯥꯎꯕꯗꯨꯗꯅꯦ ꯊꯣꯡꯕ ꯊꯣꯡꯕꯗꯣ ꯌꯥꯝ ꯀꯩꯅꯣꯒꯤ ꯌꯦꯟꯁꯨ ꯌꯥꯝ ꯆꯥꯎꯕ ꯂꯧꯕ ꯌꯥꯗꯦ ꯑꯗꯨꯒꯤ ꯑꯩꯈꯣꯏꯒꯤ ꯈꯥꯡꯒ ꯑꯩꯈꯣꯏꯒꯤ ꯆꯐꯨ ꯑꯩꯈꯣꯏꯒꯤ ꯆꯐꯨ ꯀꯩꯅꯣꯒꯤ ꯍꯥꯞ ꯍꯥꯠꯄ ꯌꯥꯕ ꯑꯩꯈꯣꯏꯒꯤ ꯁꯥꯏꯖꯇ ꯂꯧꯔꯒ ꯑꯗꯨꯩꯅꯣꯒꯤ ꯊꯣꯡꯅꯗꯤ ꯌꯥꯝ ꯍꯥꯎꯅꯤ
ꯈꯥꯡ ꯑꯆꯧꯕ ꯑꯄꯥꯛꯄ ꯂꯩꯕꯗꯣ
ꯑꯥ
ꯑꯗꯨꯗ ꯊꯣꯡꯕꯗꯤ ꯅꯨꯡꯉꯥꯏꯔꯅꯤꯅꯦ ꯍꯥꯎꯗꯣ ꯂꯏ ꯊꯥꯎ ꯈꯔ ꯌꯥꯝꯃ ꯍꯥꯞꯄꯔꯒꯀꯣ
ꯎꯝ
ꯍꯥꯎ
ꯎꯝ ꯊꯃꯁꯨꯣ ꯍꯋ ꯑꯁ ꯍꯣꯔꯦꯟ ꯏꯔꯨꯁꯤꯔꯣ ꯈꯪꯗ꯭ꯔꯦꯅꯦ ꯀꯃꯥꯏꯅ ꯇꯧꯁꯤꯔ
ꯑꯩ ꯇꯨꯨꯝꯗꯤꯒꯥꯏ ꯌꯦ ꯇ
ꯎꯝ ꯉꯔꯥꯡ ꯉꯔꯥꯡ ꯏꯔꯨꯕ꯭ꯔꯅ
ꯍꯨꯑ
ꯑꯗꯨꯝ ꯑꯗꯨꯝ ꯅꯤꯇꯤ ꯏꯔꯨꯕ꯭ꯔꯣ
ꯑꯩꯗꯤ ꯑꯗꯨꯝꯗꯤ ꯇꯧꯋꯦ ꯇꯧꯔꯗꯤ ꯑꯁ ꯇꯨꯝꯕ ꯉꯝꯃꯣꯏꯅꯦ ꯑꯩꯗꯤ
ꯑ ꯑꯥ ꯅꯪꯔ
ꯍꯨꯃꯥꯡ
ꯎꯝ
ꯃꯣꯏꯗꯒꯤ ꯑꯩꯈꯣꯏ ꯏꯃꯥꯡꯗꯒꯤ ꯍꯦꯟꯅ ꯑꯩꯒꯤ ꯎꯨꯃꯥꯟ ꯊꯣꯛꯑꯦꯕꯀꯣ
ꯑꯥ
ꯌꯒꯦꯁ
ꯎꯃꯥꯡ ꯊꯣꯛꯄꯁꯨ ꯐꯥꯏ ꯍꯥꯏꯅꯦ ꯍꯛꯆꯥꯡ ꯀꯣ ꯐꯠꯇꯕ ꯈꯣꯏꯗ ꯂꯣꯏꯅꯃꯛ ꯊꯣꯛꯄꯅꯤ ꯍꯥꯏꯕ ꯃꯥꯡꯊꯣꯛꯕ
ꯍꯣꯏ ꯑꯗꯨꯃꯥꯏꯅ ꯍꯥꯏꯕꯒꯤꯦ ꯑꯩꯁꯨ ꯎꯃꯥꯡ ꯊꯣꯛꯄꯁꯦ ꯈꯔ
ꯎꯝ
ꯈꯨꯛ ꯁꯅꯨꯅ ꯍꯟꯕꯅꯤ
ꯑ ꯃꯥꯡꯊꯣꯛꯄ ꯑ ꯎꯃꯥꯡ ꯊꯣꯛꯣꯛꯄ ꯑꯩꯌꯥꯈꯣꯏꯗꯤ ꯐꯥꯏ ꯑꯩꯈꯣꯏꯒꯤ ꯃꯅꯨꯡꯗ ꯐꯠꯇꯕ ꯈꯣꯏꯗꯣ ꯂꯥꯞꯊꯣꯛꯄꯅꯤ ꯍꯥꯏꯕꯀꯣ ꯃꯃꯥꯡ ꯊꯣꯛꯄꯗꯣ ꯑꯩꯗꯤ ꯀꯌꯥꯔꯛ ꯍꯨꯃꯥꯡ ꯊꯣꯛꯇꯦꯅꯦ ꯑꯗꯨꯒꯤꯅꯦ ꯏꯁꯥ ꯁꯣꯟꯁꯦ ꯑꯩꯅꯥ ꯀꯔꯤ ꯀꯔꯥ ꯌꯥꯝꯅꯒ ꯂꯩ ꯁꯤꯗꯣ ꯍꯟꯗꯒꯤ ꯅꯣꯏꯒꯤ ꯇꯨꯝꯐꯝꯗꯣ ꯂꯩꯕ ꯃꯆꯥ ꯃꯆꯥꯗꯣ ꯑꯗꯨꯝ ꯆꯤꯛꯄ ꯐꯥꯎ ꯈꯪꯗ꯭ꯔꯦꯅꯤ
ꯑꯥ ꯎꯦ
ꯑꯍꯟ ꯑꯍꯟ ꯑꯣꯏꯁꯤꯜꯂꯛꯄꯒꯤꯔꯥ ꯈꯪꯗ꯭ꯔꯦ
ꯑꯩꯗꯤ ꯏꯔ ꯎꯗ꯭ꯔꯗꯤ
ꯍꯧꯖꯤꯛ ꯑꯩꯗꯤ ꯌꯦꯟꯐꯥꯡ ꯊꯣꯡꯅꯉꯥꯏꯗꯤ ꯉꯥꯜꯂꯤꯗꯅ
ꯉꯍꯜꯂꯤ ꯑꯩꯈꯣꯏꯗꯗꯤ ꯑꯩꯈꯣꯏ ꯃꯐꯝꯗꯗꯤ ꯍꯧꯖꯤꯛ ꯆꯥꯛ ꯆꯥꯃ ꯂꯣꯏꯔꯒ ꯇꯨꯝꯅꯤꯡꯉꯥꯏ ꯍꯧꯔꯝꯒꯅꯤꯅꯦ
ꯑ ꯑ ꯌꯣꯅꯗꯤ ꯑ ꯆꯥꯛꯆꯥꯄ ꯂꯣꯏꯔꯦ ꯆꯥꯛ ꯆꯥꯄꯅ ꯀꯣꯡꯕ꯭ꯔꯥ ꯀꯔꯤ ꯀꯔꯥ ꯐꯦꯡꯅꯒꯀꯣ ꯑꯉꯥꯡꯕ꯭ꯔꯥ ꯂꯥꯎꯔꯒ ꯈꯤꯇꯪ ꯆꯠꯊꯣꯛ ꯆꯠꯁꯤꯟ ꯅꯣꯏꯒꯤ ꯌꯨꯝꯒꯩ ꯁꯒꯩ ꯍꯣꯏꯗ ꯀꯣꯏꯕ ꯆꯠꯂꯒ ꯋꯥꯔꯤ ꯐꯖ ꯐꯖꯕ ꯁꯥꯔꯒ ꯑꯃꯨꯛꯀ ꯍꯜꯂꯛꯂꯒ ꯇꯨꯝꯅꯤꯡꯉꯥꯏ ꯊꯧꯔꯥꯡ ꯇꯧꯕ ꯃꯇꯝꯅꯤꯕ ꯎꯝ ꯅꯣꯏ ꯔꯣꯝꯃꯁꯨ ꯂꯩꯕꯗꯤ ꯅꯨꯡꯉꯥꯏꯔꯝꯒꯨꯅꯦ ꯅ ꯏꯪꯅꯤꯒꯣꯀꯣ ꯍꯟꯗꯛꯇꯤ ꯅꯪꯉ ꯀꯥꯂꯦꯟꯗꯗꯤ ꯑꯥ
ꯁꯝꯃꯥꯔꯗꯁꯨ ꯑꯗꯨꯝ ꯅꯨꯡꯗꯥꯡ ꯇꯥꯔꯗꯤ ꯑꯗꯨꯝ ꯏꯪꯕꯅꯦ
ꯑꯥ
ꯍꯦꯟ ꯗꯔꯀꯥꯔ ꯂꯩꯗꯦ
ꯑꯥ ꯆꯞ ꯃꯥꯟꯅꯩꯅꯦ ꯑꯩꯈꯣꯏ ꯑꯩꯈꯣꯏ ꯑꯩꯈꯣꯏꯔꯣꯝꯗꯁꯨꯀꯣ ꯅꯪꯒꯤ ꯀꯂꯦꯟ ꯏꯪꯊꯥꯕꯒꯤ ꯀꯩꯅꯣꯒꯤ ꯊꯥ ꯂꯩꯇꯦ ꯑꯗꯨꯝ ꯅꯨꯡꯗꯥꯡ ꯑꯣꯏꯔꯗꯤ ꯑꯗꯨꯝ ꯏꯪꯉꯤ ꯕ꯭ꯂꯦꯡꯀꯦꯠꯇ ꯍꯥꯞꯂꯒ ꯇꯨꯝꯗ꯭ꯗꯤ ꯌꯥꯗ꯭ꯔꯦ ꯎꯀꯌꯥꯠ ꯑꯁꯥꯎ ꯑꯁꯥꯕꯗ ꯄꯨꯡ ꯣꯔꯣ ꯈꯣꯏ ꯄꯨꯡ ꯕꯣꯔꯣ ꯄꯨꯡ ꯑꯃ ꯑꯅꯤꯒꯨꯝꯕꯗ ꯌꯥꯎꯔꯗꯤ ꯑꯁ ꯏꯪꯕ ꯍꯧꯔꯅꯤ ꯑꯗꯒꯤꯗꯤ ꯕ꯭ꯂꯦꯡꯀꯦꯠꯇ ꯀꯦꯠ ꯕ꯭ꯂꯦꯡꯀꯦꯠꯀꯤ ꯃꯅꯨꯡꯗ ꯍꯤꯞꯂꯒ ꯑꯗꯨꯗꯅ ꯇꯨꯃꯅꯤꯅꯦ ꯑꯁꯤꯗꯗꯤ ꯑꯩ ꯂꯥꯛꯄ ꯃꯇꯝꯗꯗꯤ ꯕ꯭ꯂꯦꯡꯀꯦꯠ ꯁꯨ ꯀ ꯍꯥꯥꯞꯇꯦ ꯄꯨꯝꯨꯝ
ꯑꯩꯁꯨ ꯕ꯭ꯂꯀꯦꯠ ꯍꯥꯞꯇꯗ ꯑꯗꯨ ꯕ꯭ꯂꯀꯦꯠ ꯑꯩꯒꯤ ꯍꯣꯡ ꯈꯣꯡ ꯈꯣꯡ ꯊꯝꯅꯤꯉꯥꯏ ꯑꯗꯨꯝ ꯕ꯭ꯂꯦꯡꯀꯦꯠ ꯌꯨꯁ ꯇꯧꯔꯕꯅꯤ
ꯎꯝ ꯈ꯭ꯋꯥꯣꯡ ꯐꯥꯎ ꯊꯝꯗ꯭ꯔꯦ ꯁꯥꯕꯒꯤꯀꯣ ꯑꯗꯨ ꯑꯗꯨꯒꯤꯔꯥ ꯈꯪꯗ꯭ꯔꯦꯅꯦ ꯑꯩꯁꯦ ꯄꯨꯛꯁꯨ ꯌꯥꯗꯕꯁꯦ ꯈꯣꯡꯗꯒꯤ ꯃꯅꯥꯛꯇ ꯁꯥꯍꯜꯂꯒ ꯐꯥꯕ ꯀꯩꯅꯣ ꯑꯩꯁ ꯍꯥꯞꯇꯕꯤꯒꯤꯗꯀꯣ ꯇꯋꯥꯏꯒꯨꯝꯕ ꯍꯥꯞꯄꯗꯤ ꯍꯥꯞꯅꯤꯡꯗ꯭ꯔꯦꯅꯦ ꯁꯥꯕ ꯍꯧꯔꯦꯅꯦ ꯑꯥꯎꯁ ꯑꯣꯏꯗꯕꯒꯤ ꯏꯁꯤꯅꯪꯒꯤ ꯅꯪꯒꯤ ꯅꯪꯒꯤ ꯈꯨꯔꯥꯁꯦ ꯑꯁ ꯍꯛꯆꯥꯡ ꯌꯥꯝ ꯁꯣꯟꯈ꯭ꯔꯦꯅꯦ ꯅꯪꯒꯤ ꯈꯨꯔꯥ
ꯑꯩꯔ
ꯑꯩꯅꯤꯅꯦ ꯅꯪꯒꯤ ꯇꯥꯃꯣ ꯅꯪꯒꯤ ꯅꯑꯕ ꯑꯩꯁꯦ ꯀꯩꯅꯣꯒꯤ ꯌꯥꯗ꯭ꯔꯦꯅꯦ ꯍꯛꯆꯥꯡ
ꯑꯁ ꯅꯪ ꯅꯍꯥꯟ ꯖꯤ ꯑꯦꯁ ꯇꯧꯕ ꯃꯇꯝꯗꯗꯤ ꯑꯁ ꯅꯪꯗꯣ ꯁꯥꯗ ꯎꯝ ꯌꯥꯝ ꯅꯨꯡꯉꯥꯏꯕ ꯍꯧꯖꯤꯛ ꯅꯪ ꯌꯨꯝ ꯍꯜꯂꯛꯄꯗ ꯑ ꯑꯁ
ꯑ
ꯀꯥꯏ ꯍꯥꯏꯁꯤꯔꯥ
ꯅꯍꯥꯟ ꯅꯍꯥꯟ ꯑ ꯅꯍꯥꯟ ꯂꯥꯛꯄ ꯃꯇꯝꯗꯗꯤ ꯑꯦ ꯀꯩꯅꯣꯒꯤ ꯅꯍꯥꯟ ꯁꯤꯗ ꯂꯩꯕ ꯃꯇꯝꯗꯗꯤ ꯀꯩꯅꯣꯒꯤ ꯈꯤꯇꯪꯕꯨꯗꯤ ꯅꯣꯏꯊꯣꯛꯈ꯭ꯔꯦꯅꯦ ꯄꯣꯇꯣ ꯑꯩꯈꯣꯏꯁꯨ ꯌꯦꯡꯕ ꯃꯇꯝꯗ ꯀꯣ ꯑꯗꯨ ꯃꯇꯝꯗꯅ ꯑꯩꯅ ꯈꯔ ꯅꯣꯏꯒꯤꯅꯦꯅ ꯑꯩꯁꯨ ꯈꯜꯂꯤꯅꯦ ꯏꯁꯥꯃꯛꯅꯁꯨꯀꯣ ꯄꯣꯇꯣ ꯌꯦꯡꯉꯒ
ꯈꯔ ꯍꯛꯆꯥꯡ ꯅꯪꯒꯤ ꯍꯛꯆꯥꯡꯗꯣ ꯈꯔ ꯐꯕ ꯃꯥꯜꯂꯦ ꯅꯪꯒꯤ ꯃꯥꯏꯒꯨꯝꯕꯀꯣ ꯈꯔ ꯉꯥꯜꯂꯦꯕ ꯅꯪ ꯌꯣꯨꯝ ꯆꯠꯂꯗꯤ ꯑꯗꯨꯝ ꯑꯗꯨꯝ ꯑꯩꯅ ꯑꯃꯨꯛꯀ ꯇꯧꯔꯅꯤ
ꯎꯝ ꯌꯨꯝꯗꯁꯨ ꯊꯕꯛ ꯇꯧꯗ꯭ꯔꯦꯅꯦ ꯑꯗꯨꯝ ꯂꯩꯕꯅꯦ ꯑꯗꯨꯒꯤ ꯀꯩꯅꯣꯒꯤ ꯃꯆꯨ ꯊꯣꯛꯇꯦꯕ ꯍꯛꯆꯥꯡ ꯍꯛꯆꯥꯡ ꯎꯝ ꯅꯨꯡꯁꯤ ꯆꯨ ꯎꯝ ꯎꯝ ꯑꯁ ꯑꯃꯨꯛꯀ ꯏꯪꯉꯦ ꯏꯪꯕ ꯃꯇꯝꯗ ꯅꯨꯡꯁꯤꯠ ꯁꯤꯠꯂꯦ ꯑ ꯅꯨꯡꯁꯥꯁꯨ ꯅꯨꯡꯁꯥꯁꯨ ꯌꯥꯏꯑ ꯑꯗꯨꯒꯤꯅꯦꯕ
ꯑꯒꯅꯦ ꯕꯅꯦ ꯍ ꯆꯃ
ꯑꯁꯤꯒꯨꯝꯕ ꯑꯁꯤ ꯑꯁꯤꯒꯨꯝꯕꯅ ꯁꯥꯔꯗꯤ ꯑꯩꯁ ꯌꯥꯝ ꯉꯥꯎꯔꯒ ꯂꯥꯛꯀꯅꯤ ꯊꯕꯛ ꯇꯧꯗꯕꯅꯤꯅꯀ ꯑꯗꯨꯝ ꯑꯗꯨꯝ ꯇꯨꯝꯃꯦ ꯑꯗꯨꯝ ꯆꯥꯏ ꯑꯃꯨ ꯑꯉꯥꯡ ꯁꯦꯟꯅꯔꯅꯤ ꯑꯉꯥꯡ ꯁꯦꯟꯅꯔꯗ ꯑꯃꯨꯛꯀ ꯎ ꯑꯇꯣꯞꯄꯅ ꯁꯦꯟꯅꯔꯅꯤ ꯑꯗꯨ ꯃꯇꯝꯗꯗꯤ ꯊꯕꯛ ꯂꯩꯗ꯭ꯔꯦꯅꯦ ꯑꯗꯨꯝ ꯊꯕꯛ ꯂꯩꯕ ꯃꯇꯝꯗ ꯊꯕꯛ ꯆꯠꯀꯅꯤ ꯍꯜꯂꯛꯀꯅꯤ ꯁꯨꯃꯥꯏꯅ ꯇꯧꯒꯅꯦꯕ ꯀꯪꯗ꯭ꯔꯦꯅ ꯆꯥꯛ ꯌꯦꯟꯁꯥꯡ ꯊꯣꯡꯕ ꯍꯥꯎꯔꯁꯤꯔ ꯉꯟꯕꯨꯗꯤ ꯉꯜꯂꯤꯅꯦ
ꯍꯥꯎ ꯑꯁꯦ ꯍꯥꯎ ꯅꯤꯡꯉꯥꯏꯁꯨ ꯇꯧꯔꯁꯦ
ꯎꯝ ꯇꯧꯕꯅ ꯐꯔꯦ ꯑꯝ ꯏꯁꯟꯁꯥ ꯇꯤꯒ ꯃꯔꯤ ꯈꯔ ꯊꯣꯡꯅꯒꯀꯣ ꯀꯩꯅꯣꯒꯤ ꯂꯣꯏꯅꯃꯛ ꯊꯣꯡꯅꯤꯡꯉꯥꯏ ꯊꯝꯕꯅ ꯐꯥꯏꯅꯤ ꯍꯧꯖꯤ ꯉꯟꯕꯗꯤ ꯉꯥ ꯂꯩꯦꯇ ꯄꯨꯡ ꯇꯔꯨꯛ ꯄꯨꯡ ꯇꯔꯨꯛ ꯇꯔꯦꯠ ꯇꯔꯦꯠ ꯌꯥꯎꯗ꯭ꯔꯦꯅꯦ
ꯑ
ꯉꯗ
ꯉꯁꯤꯗꯤ